ꯎ
ꯍꯨ
ꯍꯂꯣ
ꯑꯣ ꯐꯦ
ꯅꯣꯔꯠꯁ ꯑꯦꯔꯤꯌꯦ
ꯐꯔꯤ
ꯅꯣꯠꯁ
ꯍꯣꯏ ꯀꯩ ꯅꯣꯠꯁ ꯑꯣꯏꯔ ꯑꯣꯏꯔꯣ ꯑꯣꯏꯕ꯭ꯔꯣ
ꯑ ꯊꯕꯛꯀꯤꯅꯤꯗ ꯑꯩꯈꯣꯏꯗꯣ ꯏꯗꯕ ꯌꯥꯗꯦꯕꯀꯣ ꯆꯦꯛ ꯇꯧꯋꯦꯕꯀꯣ ꯃꯣꯏꯅ ꯇꯥꯛꯈꯤꯕꯁꯤꯡꯗꯨ ꯏꯗꯣꯏꯕ
ꯐꯩꯅꯦ ꯑꯗꯨꯃꯥꯏꯅ ꯇꯧꯕꯗꯣ
ꯑꯗꯨꯒ ꯃꯣꯏꯗꯤ ꯑꯝꯇꯁꯨ ꯇꯧꯗꯦ ꯑꯩꯈꯣꯏꯗ ꯇꯧꯍꯜꯂꯤ ꯃꯌꯥꯝꯗꯨ
ꯇꯨꯡꯗ ꯇꯨꯡꯗ ꯀꯥꯟꯅꯒꯗꯕ ꯑꯣꯏꯔꯗꯤ ꯇꯧ ꯇꯧꯍꯧꯗꯕꯅꯤꯅꯦ
ꯍꯣꯏ ꯍꯣꯏ ꯑꯗꯨꯕꯨꯗꯤ ꯆꯨꯝꯕ
ꯆꯥꯛꯇꯤ ꯆꯥꯔꯕ
ꯆꯥꯗ꯭ꯔꯤ ꯄꯨꯡ ꯇꯔꯥꯗ ꯆꯥꯒꯅꯤ
ꯇꯥꯏꯃꯤꯡ ꯐꯖꯅ ꯁꯦꯝꯃꯒ ꯆꯥ ꯃꯥꯜꯂꯦꯀꯣ
ꯑꯪ ꯑꯩ ꯊꯕꯛ ꯍꯜꯂꯛꯑꯒ ꯆꯥꯛ ꯏꯟꯁꯤꯡ ꯊꯣꯡꯕ ꯈꯣꯠꯄ ꯃꯇꯝꯗꯣ
ꯎꯝ
ꯑꯗꯒꯤ ꯆꯥꯕ ꯃꯇꯝ ꯇꯨꯝꯕ ꯃꯇꯝ ꯑꯁ ꯑꯩ ꯈ꯭ꯋꯥꯡ ꯌꯥꯝ ꯅꯥꯏꯌꯦ ꯑꯩꯌꯣ ꯃꯣꯏꯒꯤꯀꯣ ꯁ꯭ꯋꯥꯏꯒꯤ ꯃꯣꯏ ꯁ꯭ꯋꯥꯏ ꯂꯝꯁꯦ ꯁꯤꯒꯤ ꯌꯥꯝ ꯐꯖꯕ ꯔꯨꯜ ꯑꯃ ꯂꯩꯌꯦ ꯑꯥ ꯃꯣꯏꯁꯋꯥꯏꯒꯤ ꯆꯤꯡꯁꯦ ꯑꯥ ꯑꯩꯈꯣꯏꯒꯤꯅ ꯎ ꯋꯥ ꯃꯌꯥꯝ ꯍꯧꯋꯤꯗꯅ
ꯎꯝ
ꯒꯤꯅ ꯎ ꯄꯥꯡꯍꯧꯗꯦ ꯑꯗꯨꯒ ꯅꯨꯡ ꯑꯣꯏꯅ ꯇꯧꯋꯦꯕꯀꯣ ꯃꯣꯏꯒꯤꯗꯤ ꯅꯨꯡꯒꯤ ꯆꯤꯡ ꯑꯗꯨꯅ ꯅꯪꯒꯤ ꯌꯨꯝꯗ ꯍꯩꯅꯧ ꯄꯥꯝꯕꯤ ꯍꯧꯋꯦꯅ ꯈꯜꯂꯁꯦꯕꯀꯣ
ꯎꯝ
ꯍꯩꯅꯧ ꯄꯥꯝꯕꯤꯁꯦ ꯅꯪꯅ ꯑꯁ ꯑꯩ ꯍꯩꯅꯧꯁꯦ ꯃꯁꯥ ꯌꯥꯝ ꯂꯣꯡꯉꯦ ꯃꯁꯥ ꯀꯛꯀꯦꯅ ꯍꯥꯏ ꯍꯥꯏꯔꯒ ꯀꯛꯄ ꯌꯥꯗꯦꯕ ꯑꯥ ꯐꯣꯔꯦꯁ ꯗꯤꯄꯥꯔꯠꯃꯦꯟꯇ ꯍꯥꯟꯅ ꯏꯟꯐꯣꯝ ꯇꯧꯒꯗꯕꯀꯣ
ꯏꯁꯥꯒꯤ ꯏꯃꯨꯡ ꯑꯩꯈꯣꯏꯒꯤ ꯑꯩꯈꯣꯏꯒꯤ ꯌꯨꯝꯒꯤ ꯐꯥꯎ
ꯑꯥ ꯑꯥ ꯅꯁꯥꯒꯤ ꯌꯨꯝꯁꯦ ꯅꯁꯥꯒꯤꯗ ꯍꯧꯖꯕꯁꯦ ꯑꯗꯣ ꯑꯩꯒꯤ ꯍꯩꯅꯧ ꯄꯥꯝꯕꯤꯁꯦ ꯑꯩꯒꯤ ꯁꯨꯃꯥꯏꯅ ꯃꯁꯥꯁꯦ ꯌꯥꯝ ꯂꯣꯡꯉꯦ ꯃꯁꯥ ꯀꯛꯅꯤꯡꯉꯤ ꯍꯥꯏꯅ ꯏꯟꯐꯣꯝ ꯇꯧꯗꯣꯏꯕ ꯑꯗꯨꯒ ꯅꯪꯅ ꯀꯛꯄꯁꯨ ꯌꯥꯗꯕ ꯃꯣꯏꯒꯤ ꯑꯥ ꯐꯣꯔꯦꯁ ꯗꯤꯄꯥꯔꯠꯃꯦꯟꯇꯒꯤ ꯃꯤ ꯂꯥꯛꯑꯅꯦꯕꯀꯣ ꯑꯗꯨꯒ ꯀꯌꯥꯝ ꯀꯛꯄ ꯌꯥꯏ ꯀꯌꯥꯝ ꯀꯛꯄ ꯌꯥꯗꯦꯁꯤ ꯌꯦꯡꯉꯅꯤꯕ ꯃꯣꯏꯅ ꯑꯗꯨꯒ ꯀꯛꯑꯅꯤ ꯑꯗꯨ ꯃꯣꯏ ꯁ꯭ꯋꯥꯏꯗ ꯀꯃꯥꯏꯅ ꯇꯧꯒꯦꯗꯣ ꯎ ꯄꯥꯝꯕꯤꯁꯦ
ꯎꯝ
ꯃꯔꯤ ꯍꯧꯕꯁꯤꯅꯅꯦ ꯃꯤ ꯆꯅꯤꯃꯨꯛꯁꯦ ꯃꯈꯥꯗꯨꯗꯀꯣ ꯎ ꯄꯥꯝꯕꯤ ꯃꯔꯤ ꯊꯥꯔꯦ ꯑꯗꯨꯒ ꯃꯈꯥꯗ ꯐꯝꯕꯝ ꯃꯌꯥꯝ ꯊꯝꯃꯦ ꯄꯥꯛ ꯕꯤꯇꯤ ꯄꯥꯔꯛꯇꯨ ꯕꯤꯗꯤ ꯄꯥꯛ ꯑꯅꯤ ꯑꯍꯨꯝꯃꯨꯛ ꯆꯥꯎꯋꯦꯕꯀꯣ
ꯎꯝ
ꯃꯣꯏꯒꯤ ꯁꯒꯣꯜ ꯀꯥꯡꯖꯩꯒꯤꯗꯣ ꯌꯥꯎꯗꯕꯤꯗ ꯑꯣꯡꯂꯤ ꯕꯤ ꯇꯤ ꯄꯥꯛꯇꯣ ꯈꯇꯪ ꯕꯤ ꯇꯤ ꯄꯥꯛ ꯑꯍꯨꯝ ꯃꯔꯤ ꯆꯥꯎꯕꯁꯦ ꯁꯤꯗꯩꯗ ꯎꯄꯥꯝꯕꯤ ꯃꯔꯤ ꯊꯥꯏꯌꯦ ꯎꯄꯥꯝꯕꯤ ꯃꯔꯤꯁꯤꯅ ꯃꯥꯒꯤ ꯃꯁꯥ ꯃꯌꯥꯝꯗꯨꯅ ꯅ ꯀꯨꯞꯄꯗꯀꯣ ꯎꯔꯨꯝ ꯉꯥꯛꯇ ꯇꯥꯔꯒꯀꯣ ꯑꯁ ꯅꯨꯡꯁꯤꯠꯁꯦ ꯐꯖꯥ ꯅ ꯁꯤꯠꯂꯅꯤ ꯑꯗꯨꯗ ꯄꯥꯔꯛ ꯊꯝꯅꯤ ꯋꯥꯛꯀꯤꯡ ꯆꯦꯟꯕꯝ ꯊꯝꯅꯤ ꯑꯣꯄꯟ ꯖꯤꯝ ꯃꯣꯏ ꯁꯨꯃꯥꯏꯅ ꯄꯥꯔꯛꯅꯦ ꯋꯥꯀꯤꯡ ꯆꯦꯟꯐꯝꯅꯦ ꯑꯗꯨꯒ ꯑꯣꯄꯟ ꯖꯤꯝꯅꯦ ꯁꯨꯃꯥꯏꯅ ꯑꯍꯨꯝ ꯑꯍꯨꯝꯁꯦ ꯃꯐꯝ ꯈꯨꯗꯤꯡꯒꯤ ꯎ ꯄꯥꯝꯕꯤ ꯑꯆꯧ ꯑꯆꯧꯕꯁꯦ ꯊꯥꯔꯒꯀꯣ
ꯍꯣꯏ
ꯃꯦ ꯑꯥ ꯀꯃꯥꯏ ꯍꯥꯏꯅꯤ ꯌꯥꯝꯅ ꯐꯖꯅ ꯄ꯭ꯔꯤꯖꯥꯕ ꯇꯧꯕꯗꯣ ꯍꯦꯛ ꯎ ꯄꯥꯝꯕꯤꯁꯤꯡꯁꯦ
ꯎꯝ
ꯉꯥꯏ ꯋꯦꯗꯔꯁꯤꯦ ꯁꯥꯗꯕ ꯖꯥꯠꯅꯤꯉꯣ
ꯑꯗꯨ ꯑꯗꯨꯒꯤꯅ
ꯍꯣꯏ ꯍꯥꯏꯗꯤ ꯅꯨꯡꯁꯥꯁꯦ ꯊꯕꯛ ꯆꯠꯄ ꯀꯥꯟꯗ ꯃꯤꯠ ꯌꯥꯝ ꯊꯛꯑꯦꯕ ꯑꯗꯨꯗ ꯏꯁꯥꯗꯗꯤ ꯁꯥꯗꯦꯕ ꯍꯥꯏꯗꯤ ꯑꯩꯈꯣꯏ ꯊꯕꯛ ꯆꯠꯄ ꯀꯥꯟꯗ ꯑꯩ ꯇꯤꯀꯦꯠ ꯂꯤꯠꯂꯤꯅꯦꯕ ꯈꯨꯠ ꯁꯥ ꯃꯨꯁꯟꯗꯅꯕꯅꯀꯣ ꯑꯗꯨ ꯍꯨꯃꯥꯡ ꯀꯥꯡꯗꯦꯕ ꯄꯨꯡ ꯇꯔꯥꯃꯥꯊꯣꯏ ꯀꯥꯏꯁꯦ ꯃꯅꯤꯄꯨꯔꯗ ꯑꯩꯈꯣꯏ ꯃꯐꯝꯗꯨꯗ ꯄꯨꯡ ꯇꯔꯥꯃꯥꯊꯣꯏ ꯑ ꯖꯦꯀꯦꯠ ꯈꯛ ꯂꯤꯠꯂꯒ ꯑꯝꯇ ꯆꯠꯂꯣ ꯀꯌꯥꯝ ꯁꯥꯅꯤ
ꯑꯣꯏ ꯃꯥꯅꯦ ꯔꯨꯝꯗ ꯂꯩꯕ ꯐꯥꯎ ꯌꯥꯝ ꯁꯥꯕꯗꯨꯗ ꯃꯄꯥꯟ ꯊꯣꯛꯂꯒ ꯑꯗꯨ ꯇꯧꯔꯤ ꯁꯤꯅꯦ
ꯑꯗꯨꯅ ꯃꯣꯏ ꯏꯁꯁꯦ ꯃꯤꯁꯨ ꯌꯥꯝ ꯐꯩꯌꯦ ꯑꯗꯨꯒꯀꯣ ꯃꯣꯏ ꯉꯁꯥꯏꯒꯤ ꯅꯨꯄꯥꯁꯤꯡꯁꯦ ꯍ ꯄꯥꯈꯪꯁꯤꯡꯁꯦ ꯃꯃꯥꯅ ꯌꯨꯝ ꯄꯥꯟꯕ ꯌꯥꯔꯦ ꯍꯥꯏꯗꯤꯕ ꯅꯨꯄꯤ ꯊꯤꯕ ꯌꯥꯗꯦ ꯃꯣꯏꯅ ꯅꯝ ꯝꯗꯅ ꯊꯤꯔꯒꯗꯤ ꯀꯥꯏꯅꯣ ꯄꯨꯔꯒ ꯆꯦꯟꯈꯤꯒꯗ ꯕ ꯍꯥꯏꯗꯤ ꯈ꯭ꯔꯤꯁꯇꯦꯟꯗꯁꯨ ꯆꯦꯜꯂꯗꯤ ꯂꯨꯍꯣꯡꯕ ꯌꯥꯗꯦꯗꯅ ꯆꯔꯆꯇ ꯑꯗꯨꯃꯥꯏꯅ ꯃꯣꯏꯒꯤꯁꯨ ꯆꯠꯅꯕꯤ ꯂꯩ ꯑꯗꯨꯒ ꯂꯨꯍꯣꯡꯕꯁꯤꯁꯨ ꯌꯨꯝ ꯗ ꯍꯣꯡꯗꯦ ꯃꯟꯗꯤꯔꯗ ꯍꯣꯡꯉꯦ ꯅꯠꯇ꯭ꯔꯒꯅ ꯀꯝꯃ꯭ꯌꯨꯅꯤꯇꯤ ꯍꯣꯜ ꯑꯃ ꯋꯥꯏꯔꯒ ꯐꯅ ꯃꯌꯨꯝꯗ ꯆꯥꯎꯔꯁꯨꯀꯣ ꯌꯨꯝꯗ ꯂꯨꯍꯣꯡꯗꯦ ꯃꯣꯏ ꯁ꯭ꯋꯥꯏꯗ
ꯁꯨꯅꯤꯅꯦ ꯑꯗꯨꯗꯤ ꯑꯩꯈꯣꯏ ꯑꯩꯈꯣꯏꯁꯨ ꯁꯨꯃꯥꯏꯅ ꯇꯧꯋꯤ ꯌꯨꯝꯗ
ꯆꯥꯛꯍꯣꯡꯉꯤꯗꯅ
ꯑꯗꯨꯃꯥꯏꯅ ꯇꯧꯕ
ꯑꯗꯩ ꯑꯩꯈꯣꯏꯒꯤꯗꯤ ꯌꯨꯝꯗꯣ ꯆꯥꯎꯔꯗꯤ ꯁꯨꯃꯥꯡꯗ ꯍꯣꯡꯉꯦ ꯅꯠꯇ꯭ꯔꯒꯅ ꯁꯨꯃꯥꯡ ꯂꯩꯇ꯭ꯔꯒꯅ ꯀꯝꯃ꯭ꯌꯨꯅꯤꯇꯤ ꯍꯣꯗ ꯍꯣꯡꯉꯦꯕ ꯑ ꯃꯣꯏꯒꯤꯗꯤ ꯃꯟꯗꯤꯔꯗ ꯅꯠꯇ꯭ꯔꯒ ꯂꯤꯁꯤꯡ ꯀꯨꯟ ꯃꯉꯥ ꯇ꯭ꯋꯦꯟꯇꯤ ꯐꯥꯏꯚ ꯀꯦ ꯄꯤꯊꯣꯛꯑꯒꯀꯣ ꯍꯣꯜ ꯑꯃ ꯋꯥꯏꯔꯅꯤ ꯑꯗꯩꯗꯨꯗ ꯅꯨꯃꯤꯠ ꯅꯤꯅꯤ ꯍꯨꯝꯅꯤ ꯑꯗꯨ ꯃꯣꯏ ꯑꯗꯨꯗꯤ ꯂꯣꯏ ꯃꯖꯥ ꯇꯧꯕ ꯌꯥꯔꯦ ꯑꯗꯨꯒ ꯍꯣꯜ ꯍꯥꯏꯁꯤꯁꯨ ꯑꯃꯨꯛꯀ ꯂꯗꯨ ꯃꯣꯏ ꯁ꯭ꯋꯥꯏꯗ ꯐꯪꯕ ꯁ ꯁ꯭ꯋꯤꯠꯁ ꯀꯔꯤ ꯀꯔꯥ ꯂꯣꯏꯅꯃꯛ ꯑꯃꯨꯛꯀꯁꯨ ꯑꯗꯨꯗ ꯂꯩꯕ ꯑꯁ ꯃꯣꯏ ꯁ꯭ꯋꯥꯏ ꯕꯤꯖꯤꯅꯦꯁꯁꯦ ꯃꯩꯅꯦ
ꯎꯝ
ꯑꯗꯩ ꯑꯩꯈꯣꯏ ꯑꯩꯅ ꯁꯤꯗ ꯂꯩꯔꯤꯕ ꯑꯩꯒꯤ ꯔꯦꯟ ꯁꯤꯒꯤ ꯃꯄꯨꯁꯦ ꯃꯆꯥꯅꯨꯄꯥ ꯑꯅꯤꯈꯛ ꯄꯌꯦꯕꯀꯣ ꯑꯗꯨꯒ ꯃꯆꯥꯅꯨꯄꯥ ꯑꯍꯟꯗꯤ ꯂꯨꯍꯣꯡꯉꯦ ꯃꯥꯒꯤ ꯅꯨꯄꯤꯁꯦ ꯃꯅꯤꯄꯨꯔꯒꯤ ꯊꯪꯒꯥꯜ ꯕꯖꯥꯔꯗ ꯑꯦꯛꯁꯤꯁ ꯕꯦꯡꯒꯤ ꯃꯦꯅꯦꯖꯔꯅꯦꯕꯀꯣ ꯃꯅꯤꯄꯨꯔꯗ ꯂꯩꯌꯦꯕ ꯃꯥꯏ ꯅꯨꯄꯤꯁꯤꯕꯨꯗꯤ ꯑꯗꯨꯒ ꯃꯆꯥꯅꯨꯄꯥ ꯑꯇꯣꯝꯕꯁꯦ ꯆꯍꯤ ꯊꯥꯔꯇꯤ ꯑꯩꯠ ꯁꯨꯔꯦꯕ ꯆꯤꯔꯥꯏ ꯂꯋꯥꯏꯒ ꯇꯥꯡꯉꯦꯕꯀꯣ ꯍꯧꯖꯤꯛ ꯂꯨꯍꯣꯡꯕ ꯁꯦ ꯃꯃꯥꯅ ꯌꯥꯗꯕꯩꯗꯃꯛꯇ ꯍꯧꯖꯤꯛꯐꯥꯎ ꯂꯨꯍꯣꯡꯗꯦꯕ
ꯂꯜꯒ ꯂꯥꯁꯗ ꯅꯪꯕꯨꯂ ꯂꯎꯅꯤ ꯀ
ꯊꯤꯊꯤꯔꯒ ꯅꯨꯡꯉꯥꯏ ꯇꯜꯂꯦ
ꯃꯣꯏꯁꯦ ꯃꯤꯅ ꯍꯥꯏꯕ ꯃꯃꯥ ꯃꯄꯥꯅ ꯍꯥꯏꯕ ꯌꯥꯝ ꯏꯟꯕ ꯖꯥꯠꯅꯤꯀꯣ ꯑꯗꯨꯗꯤ
ꯏꯁꯄꯤꯁꯦꯜꯂꯤ ꯃꯃꯥ
ꯎꯝ ꯑꯩꯈꯣꯏꯅꯗꯤ ꯁꯨꯃꯥꯏꯅ ꯂꯩꯇꯦꯍꯦ
ꯂꯩꯇꯦ
ꯑꯩꯈꯣꯏꯗꯤ ꯑꯩꯈꯣꯏꯗꯤ ꯍꯥꯏꯕꯗꯤ ꯂꯩ ꯑꯗꯨꯕꯨ ꯌꯥꯕꯨ ꯌꯥꯔꯛꯇ꯭ꯔꯗꯤ ꯑꯗꯨꯝ ꯀꯩꯅꯣ ꯇꯧ ꯇ
ꯑꯗꯣ ꯃꯃꯥꯁꯦ ꯂꯨꯈ꯭ꯔꯥꯕꯤꯅꯦ ꯍꯥꯏꯗꯤ ꯃꯥꯒꯤ ꯃꯥꯒꯤ ꯅꯨꯄꯥ ꯁꯤꯈ꯭ꯔꯦꯕꯀꯣ
ꯎꯝ
ꯑꯗꯣ ꯕꯦꯡꯒ꯭ꯂꯣꯔꯗꯁꯨ ꯍꯤꯡꯒꯣꯜ ꯂꯩꯑ ꯑꯗꯨꯒ ꯃꯣꯏ ꯁꯤꯒꯤ ꯑꯦꯔꯤꯌꯥꯁꯤꯗꯁꯨ ꯁꯤꯗ ꯔꯦꯟ ꯇ ꯑꯃ ꯂꯩꯑꯦ ꯑꯗꯨꯒ ꯃꯣꯏꯒꯤ ꯃꯌꯨꯝ ꯃꯅꯥꯛꯇꯁꯨ ꯔꯦꯟꯠ ꯃꯔꯤꯃꯨꯛ ꯂꯩꯑꯦ ꯍꯥꯏꯗꯤ ꯑꯦꯔꯤꯌꯥ ꯑꯦꯔꯤꯌꯥꯗ ꯑꯩꯣꯏ ꯔꯨꯝ ꯃꯉꯥ ꯇꯔꯨꯛ ꯃꯉꯥ ꯇꯔꯨꯛ ꯄꯨꯜꯂꯒ ꯃꯔꯤ ꯂꯩ ꯑꯗꯨꯒ ꯍꯧꯖꯤꯛꯅ ꯐ꯭ꯂꯦꯠ ꯑꯣꯏꯅ ꯁꯥꯒꯠꯇꯧꯔꯦꯕ ꯑꯗꯨꯁꯨ ꯁꯨ ꯑꯗꯨꯝ ꯔꯦꯟ ꯊꯝꯃꯛꯀꯗꯣꯏꯕ ꯑꯗꯨꯒ ꯑꯩꯈꯣꯏꯅ ꯁꯤ ꯂꯩꯔꯤꯕꯁꯤꯗꯩ ꯈꯤꯇꯪ ꯆꯪꯉꯒ ꯔꯨꯝ ꯑꯅꯤ ꯑꯃꯒ ꯂꯩ ꯑꯁ ꯑꯗꯨ ꯔꯨꯝꯗꯨ ꯑꯗꯤꯒꯨꯐ ꯃ
ꯎꯝ
ꯀꯥꯏꯗꯩ ꯀꯥꯏꯗꯩ ꯀꯃꯥꯏ ꯄꯩꯁꯥ ꯇꯥꯂꯤꯅꯨ ꯀ꯭ꯌꯥꯟ ꯇꯥꯗꯉꯣ
ꯁꯣꯔꯁꯇ ꯑꯃ ꯑꯃ ꯁꯦꯝꯍꯧꯔꯤꯗꯤ ꯑꯅꯤ ꯑꯍꯨꯝ ꯁꯦꯝꯃꯒꯗꯤ ꯑꯗꯨꯝ ꯏꯂ ꯂ ꯍꯗꯅ
ꯑꯁ ꯑꯩꯗꯤ ꯌꯥꯝ ꯄꯥꯝꯃꯦ ꯃꯣꯏꯒꯤ ꯈꯨꯍꯤꯡ ꯆꯍꯤꯡꯁꯦ ꯀꯩꯒꯤꯅꯣ ꯌꯥꯝ ꯀꯠꯂꯛꯆꯩꯣ ꯄꯩꯁꯥꯗꯤ ꯃꯃꯥ ꯍꯣꯏꯗꯁꯨ ꯌꯥꯝꯅ ꯏꯖꯠꯀ ꯇꯧꯔ ꯔꯦꯁꯄꯦꯛ ꯐꯖꯅ ꯇꯧꯔꯒꯀꯣ
ꯎꯝ
ꯑꯗꯒꯤ ꯃꯁꯥꯁꯨ ꯅꯤꯁꯥ ꯆꯥꯗ ꯌꯥꯝꯅ ꯗꯤꯁꯤꯄ꯭ꯂꯤꯟ ꯂꯩ ꯍꯥꯏꯕ ꯁ ꯈꯪꯗꯦ ꯌꯥꯝꯅ ꯀꯜꯂꯛꯑꯦ
ꯑꯗꯨꯃꯥꯏꯅ ꯑꯗꯨꯃꯥꯏꯅ ꯑꯗꯨꯃꯥꯏꯅ ꯑꯐꯕꯗ ꯅꯪꯁꯨ ꯐꯪꯉꯅꯤꯗ
ꯐꯪꯅꯤꯡꯉꯤꯉꯣ
ꯐꯪꯅꯤ ꯐꯪꯅꯤ ꯊꯤꯣ ꯊꯤꯕ ꯀꯥꯟꯗ ꯊꯤꯕ ꯀꯥꯟꯗ ꯐꯪꯗꯕ ꯀꯔꯤꯁꯨ ꯂꯩꯇꯕꯅꯤꯀꯣ ꯑꯗꯨꯝ ꯂꯣꯏ ꯐꯪꯕꯅꯤ ꯑꯗꯨꯕꯨ ꯊꯤꯕꯒꯤ ꯊꯤꯕꯒꯤ ꯃꯈꯜꯁꯤ ꯈꯔ ꯈꯔꯗꯤ ꯇꯣꯉꯥꯟꯕꯒꯤꯅꯦꯕꯀꯣ
ꯎꯝ
ꯊꯤꯕꯨ ꯊꯤꯗꯤ ꯂꯣꯏꯅ ꯑꯗꯨꯝ ꯐꯪꯕꯅꯤꯗ
ꯃꯅꯤꯄꯨꯔꯗꯗꯤ ꯕꯨꯙ ꯉꯥꯛꯇ
ꯗꯨ ꯅꯥꯇꯀ ꯅꯠꯇ ꯍꯦ
ꯎꯝ ꯌꯥꯝ ꯌꯥꯝ ꯊꯤꯕ ꯋꯥꯏꯑꯦ ꯑꯩꯗꯤ ꯇꯜꯂꯦ
ꯑꯐꯕ ꯑꯐꯣꯕ ꯐꯪꯅꯤꯗ
ꯎꯝ
ꯅꯣꯏꯒꯤꯗꯨꯗꯤ ꯈꯔ ꯅꯣꯏꯒꯤꯗꯤ ꯈꯔ ꯑꯃꯔꯣꯝꯗ ꯍꯥꯏꯔꯗꯤ ꯈꯔ ꯐꯩ ꯅꯨꯄꯥ ꯑꯩꯈꯣꯏꯒꯤꯁꯤꯅꯦ ꯈ꯭ꯋꯥꯏꯗꯒꯤ ꯌꯥꯗꯕꯁꯦ ꯄ ꯑꯩꯣꯏꯗꯤ ꯅꯣꯏ ꯅꯣꯏ ꯅꯣꯏꯕꯨ ꯍꯟꯊꯅ ꯉꯥꯡꯕ ꯉꯥꯡꯕ ꯋꯥ ꯅꯠꯇꯕꯀꯣ
ꯎꯝ
ꯄꯨꯟꯁꯤꯗ ꯅꯣꯏꯗꯤ ꯑ
ꯆꯨꯝꯃꯦ ꯆꯨꯝꯃꯦ ꯅꯨꯄꯥꯅ ꯍꯦꯜꯂꯦ ꯅꯨꯄꯥꯅ ꯍꯦꯜꯂꯦ ꯌꯥꯝ ꯋꯥꯕꯗꯤ ꯁꯤ ꯁꯦꯡꯅ ꯍꯥꯏꯔꯒꯗꯤ ꯍꯥꯏꯗꯤꯀꯣ ꯃꯣꯏꯅꯅꯦ ꯃꯆꯤꯟꯗꯒꯤꯗꯤ ꯍꯥꯏꯗꯣꯛꯇꯕ ꯋꯥꯅꯦꯕꯀ
ꯑꯣ
ꯄ꯭ꯔꯣꯕ꯭ꯂꯦꯝ ꯃꯌꯥꯝ ꯑꯃ ꯃꯣꯏꯁꯨ ꯐꯦꯁ ꯇꯧꯔꯤꯕ ꯍꯥꯏꯗꯤ ꯇꯨꯃꯤꯟꯅ ꯇꯧꯔꯁꯨ ꯑꯗꯩ ꯐꯣꯡꯅ ꯇꯧꯔꯁꯨ ꯀꯣ ꯃꯣꯏꯗ ꯃꯦꯟꯇꯦꯜꯂꯤ ꯐꯤꯖꯤꯀꯦꯜꯂꯤ ꯐꯥꯏꯅꯥꯟꯁꯦꯜꯂꯤ ꯁꯤ ꯂꯣꯏꯅꯃꯛ ꯀ ꯅꯨꯄꯥꯗꯗꯤ ꯍꯥꯏꯗꯤ ꯅꯨꯄꯤꯗꯗꯤꯀꯣ ꯇꯦꯟ ꯄꯔꯁꯦꯟ ꯇ꯭ꯋꯦꯟꯇꯤ ꯄꯔꯁꯦꯟ ꯑꯗꯨꯃꯥꯏꯅ ꯐꯦꯁ ꯇꯧꯕ ꯂꯩꯌꯦꯕ ꯑꯗꯨꯕꯨ ꯑꯩꯠꯇꯤ ꯄꯥꯔꯁꯦꯟꯇꯤ ꯅꯨꯄꯥꯅ ꯇꯧꯋꯦꯕ
ꯅꯨꯄꯥꯅ ꯅꯕꯤ ꯀꯥꯟꯁꯦ ꯅꯨꯄꯥꯅ ꯐꯥꯏꯅꯥꯟꯁꯤꯌꯦꯜ ꯁ꯭ꯇꯦꯕꯜ ꯑꯣꯏꯗꯕ ꯅꯨꯄꯥꯗꯤ ꯅꯨꯄꯤ ꯀꯅꯥꯅꯁꯨ ꯄꯥꯝꯂꯛꯇ꯭ꯔꯤꯅꯦ ꯍꯧꯖꯤꯛꯀꯥꯟ
ꯑ
ꯇꯁꯦꯡꯅ ꯃꯥ ꯋꯥꯈꯜꯗꯒꯤꯀꯣ ꯄꯨꯛꯅꯤꯡꯗꯒꯤ ꯑꯁꯦꯡꯕ ꯊꯣꯛꯂꯛꯄꯗꯣ ꯑꯗꯨꯒꯨꯝꯕ ꯃꯤ ꯈꯛꯇ ꯑꯗꯨ ꯌꯥꯝ ꯇꯥꯡꯈ꯭ꯔꯦꯕꯀꯣ ꯑꯗꯨꯒꯨꯝꯕ ꯊꯤꯒꯗꯕꯁꯦ
ꯎꯝ ꯍꯥꯏꯗꯤꯀꯣ ꯀꯩꯒꯤꯅꯣꯗ ꯃꯥꯒꯤ
ꯃꯇꯝ ꯃꯇꯝ ꯍꯣꯡ ꯃꯇꯝ ꯍꯣꯡꯡꯂꯛ ꯊꯣꯛꯄꯅꯤꯅ ꯍꯧꯖꯤꯛ ꯍꯧꯖꯤꯛꯇꯤ ꯑꯩꯈꯣꯏ ꯃꯦꯇꯔꯤꯂꯤꯁꯇꯤꯛ ꯋꯥꯔꯜꯗ ꯂꯩꯕꯅꯤꯅꯀꯣ ꯑꯗꯨꯒꯤ ꯑꯗꯨꯒꯤ ꯔꯣꯝꯗ ꯆꯠꯈ꯭ꯦꯔꯤꯕ ꯅꯨꯡꯁꯤꯕꯗ ꯃꯤꯕꯨ ꯅꯨꯡꯁꯤꯕꯗꯒꯤ ꯍꯦꯟꯅ ꯀꯩꯅꯣ ꯄ꯭ꯔꯣꯄꯔꯇꯤꯗ ꯑꯗꯨꯒ ꯑꯗꯨꯗ ꯑꯗꯨꯗ ꯍꯦꯟꯅ ꯄꯥꯝꯃꯩ ꯀꯩꯅꯣ ꯆꯠꯀꯦꯕ
ꯑꯗꯨꯁꯨ ꯑꯗꯨꯅꯦꯕꯀꯣ ꯑꯗꯨꯒ ꯑꯇꯩꯒꯤꯁꯨ ꯅꯠꯇꯦ ꯑꯩꯈꯣꯏꯒꯤ ꯏꯃꯥ ꯏꯄꯥꯁꯦ ꯑꯦ ꯑꯩꯈꯣꯏꯗꯤ ꯑꯩꯣꯏꯅ ꯆꯥꯎꯕ ꯆꯥꯎꯔꯛꯄꯗꯤ ꯏꯃꯥ ꯏꯄꯥꯗꯣ ꯌꯦꯡꯉꯒ ꯆꯥꯎꯔꯛꯏꯅꯤꯗꯅꯀꯣ
ꯎꯝ
ꯀꯥꯟꯗ ꯑꯩꯒꯤ ꯏꯄꯥꯗꯨꯅ ꯁꯨꯅꯤꯡꯗꯕ ꯅꯨꯄꯥ ꯑꯃ ꯑꯣꯏꯔꯦ ꯄꯩꯁꯥ ꯅꯨꯡꯁꯥ ꯇꯥꯅꯤꯡꯗꯕꯀꯣ ꯑꯗꯨꯒ ꯄ꯭ꯂꯁ ꯏꯃꯥꯗꯨꯅ ꯄꯩꯁꯥꯗꯣ ꯄꯨꯁꯜꯂꯛꯄ ꯃꯇꯝꯗ ꯏꯄꯥꯗꯨꯅ ꯌꯨ ꯉꯥꯎꯔꯒ ꯈꯣꯠꯂꯒ ꯑꯗꯨꯝ ꯆꯥꯊꯣꯛꯇꯅ ꯈꯣꯠꯇꯣꯛꯇꯅ ꯇꯧꯕ ꯑꯗꯨꯃꯥꯏꯅ ꯊꯦꯡꯅꯔꯦ ꯍꯥꯏꯗꯤ ꯏꯃꯥ ꯏꯄꯥꯗꯣ ꯑꯩꯈꯣꯏꯗꯤ ꯎ ꯎꯔꯒ ꯆꯥꯎꯔꯛꯄꯅꯤꯅ
ꯎꯝ
ꯅꯨꯄꯥꯁꯦ ꯀꯔꯝꯕ ꯅꯨꯄꯥꯅ ꯐꯍꯅꯤ ꯍꯥꯏꯅ ꯈꯜꯂꯛꯄꯗꯣ
ꯎꯝ
ꯑꯗꯨꯅꯦꯕ ꯇꯧꯔꯤꯁꯦ ꯑꯗꯨꯕꯨ ꯍꯥꯏ ꯀ꯭ꯂꯥꯁ ꯐꯦꯃꯤꯂꯤꯒꯤ ꯀꯥꯡꯕꯨ ꯃꯤꯗꯜ ꯀ꯭ꯂꯥꯁ ꯅꯠꯇꯕ ꯃꯤꯗꯜꯗꯒꯤ ꯋꯥꯡꯈꯠꯈꯤꯕ ꯁꯤꯡꯁꯦ ꯃꯣꯏꯒꯤꯗꯤ ꯀꯩꯅꯣ ꯈꯪꯗꯦꯀꯣ ꯍꯥꯏꯗꯤ ꯏꯅꯥꯛ ꯈꯨꯟꯅꯁꯨ ꯍꯧꯔꯛꯦ ꯄ꯭ꯂꯁ ꯀꯣꯛꯁꯨ ꯌꯥꯎꯗꯦ ꯑꯩ ꯈꯪꯗꯦ ꯃꯣꯏꯗꯤꯀꯣ ꯑꯗꯨꯕꯨ ꯃꯤꯗꯜ ꯀ꯭ꯂꯥꯁꯀ ꯃꯤꯗꯜ ꯀ꯭ꯂꯥꯁꯇ ꯀꯩ ꯍꯟꯊꯕ ꯀꯥꯡꯕꯨꯒꯗꯤ ꯃꯣꯏꯗꯤ ꯌꯥꯝ ꯁꯐꯔ ꯇꯧꯔꯒ ꯆꯥꯎꯔꯛꯄꯅꯤꯅꯀꯣ
ꯎꯝ
ꯨꯡꯒꯤ ꯈꯟꯕꯗ ꯅꯨꯄꯥꯁꯨ ꯉꯥꯏꯔꯦ ꯅꯨꯄꯤꯁꯨ ꯉꯥꯏꯔꯦ ꯌꯥꯝ ꯆꯃꯝꯅꯩꯑꯌꯦꯕ
ꯃꯥꯅꯦ ꯃꯥꯅꯦ ꯃꯤꯁꯤꯡꯁꯦ ꯍꯧꯖꯤꯛ ꯍꯧꯖꯤꯛ ꯈꯛꯇ ꯅꯨꯡꯉꯥꯏꯕꯗꯣ ꯄꯥꯝꯃꯦꯕꯀꯣ ꯍꯣꯔꯦꯟ ꯇꯨꯡꯒꯤ ꯇꯨꯡꯒꯤ ꯀꯃꯥꯏꯅ ꯇꯧꯒꯗꯕꯅꯣ ꯍꯥꯏꯕꯗꯣ ꯄꯥꯛꯍꯟꯗꯕꯀꯣ ꯈꯟꯊꯗꯕ
ꯍꯣꯏ
ꯏꯅꯥ ꯈꯨꯟꯕ ꯃꯤꯁꯨ ꯃꯇꯝ ꯆꯨꯞꯄꯗ ꯏꯅꯥ ꯈꯨꯟꯅꯤ ꯍꯥꯏꯕ ꯂꯩꯇꯦꯗꯅ
ꯆꯨꯝꯃꯦ ꯆꯨꯝꯃꯦ ꯆꯨꯝꯃꯦ
ꯑꯗꯨ ꯈ ꯈꯔ ꯏꯅꯥꯛ ꯈꯨꯜꯂꯤꯉꯩ ꯈꯨꯟꯕ ꯃꯇꯝꯗ ꯏꯟꯚꯦꯁ ꯇꯧꯔꯒ ꯍꯣꯔꯦꯟ ꯋꯥꯏ ꯇꯨꯡꯗ ꯀꯩ ꯀꯩꯅꯣ ꯕꯦꯛꯑꯞ ꯀꯩ ꯈꯔ ꯊꯍꯧꯗꯕ ꯕꯣ ꯍꯧꯖꯤꯛ ꯊꯤꯡꯉꯤꯕꯗ ꯑꯔꯩ ꯑꯔꯩꯕꯗꯣ ꯂꯣꯏꯅ ꯀꯩꯅꯣ ꯌꯨꯁ ꯑꯞ ꯇꯧꯔꯗꯤ ꯁꯤꯖꯤꯟꯅꯔꯗꯤ ꯇꯨꯡꯗꯗꯤ
ꯀꯩꯅꯣ ꯌꯥꯝ ꯂꯩ ꯀꯇꯧ ꯀꯔꯤꯁꯨ ꯇꯧꯅꯤꯡꯉꯥꯏ ꯂꯩꯇ꯭ꯔꯦ
ꯑꯗꯨꯅꯦ ꯑꯗꯨ ꯈꯪꯗꯦ ꯑꯩꯒꯤ ꯏꯃꯥꯟꯅꯕꯤ ꯑꯃ ꯂꯩꯌꯦꯀꯣ
ꯎꯝ
ꯑꯗꯨꯒ ꯑꯩꯒꯁꯦ ꯀꯃꯥꯏꯅ ꯇꯧꯒꯦꯗ ꯃꯥꯁꯤꯅ ꯃꯥꯒꯤ ꯅꯨꯄꯥ ꯃꯃꯥ ꯆꯍꯤ ꯐꯥꯏꯚ ꯌꯔꯁ ꯅꯨꯡꯁꯤꯅꯔꯛꯄ ꯍꯥꯏꯒꯗ꯭ꯔꯥ ꯔꯤꯂꯦꯁꯟꯗ ꯂꯩꯕ ꯍꯥꯏꯒꯗ꯭ꯔꯥ ꯑꯒ꯭ꯌꯥꯟ ꯇꯥꯗꯦ ꯃꯒꯤꯁꯤꯗꯤꯀꯣ ꯅꯨꯄꯥꯁꯦ ꯌꯨ ꯑꯦꯟꯗ ꯂꯥꯏꯔꯤꯛ ꯇꯝꯃꯦꯕꯀꯣ
ꯎꯝ
ꯌꯨ ꯑꯦꯟꯗ ꯂꯥꯏꯔꯤꯛ ꯇꯝꯃꯛꯄ ꯃ ꯇꯝꯃꯛꯄ ꯅꯨꯄꯥꯅꯤ ꯑꯗꯩ ꯃꯥꯏ ꯃꯕꯥꯗꯣ ꯕꯤꯖꯤꯅꯦꯁ ꯃꯦꯟꯅꯦ ꯑꯗꯨꯣꯏꯅꯦ ꯇꯅꯦ ꯍꯥꯏꯅ ꯄ ꯃꯥ ꯄꯪꯆꯥꯎꯗ ꯆꯥꯎꯊꯣꯛꯄ ꯑꯩꯈꯣꯏ ꯃꯃꯥꯡꯗꯒꯁꯦ ꯆꯩ ꯍꯥꯏꯗꯤ ꯑꯗꯨꯕꯨꯗꯤ ꯃꯥꯏ ꯅꯨꯄꯥꯗꯣ ꯎꯠꯆꯔꯤꯅꯦꯕꯀꯣ ꯑꯗꯣ ꯑꯩꯈꯣꯏꯅꯁꯨ ꯑꯗꯨꯝ ꯍꯥꯏꯗꯤ ꯑꯦ ꯃꯥꯗꯤ ꯃꯔꯥꯏꯕꯛ ꯐꯩꯌꯦ ꯑꯗꯨ ꯑꯗꯨꯅꯦꯗꯥꯅꯦꯕꯨꯗꯤ ꯍꯥꯏꯕꯤꯕ
ꯎꯝ
ꯑꯗꯣ ꯂꯥꯁꯇ ꯀꯃꯥꯏꯅ ꯇꯧꯔꯛꯀꯦ ꯍꯥꯏꯔ ꯀꯥꯟꯗ ꯅꯨꯄꯥꯁꯤꯒꯤ ꯃꯃꯥ ꯍꯍꯣꯏꯁꯤ ꯍꯥꯏ ꯑꯗꯨꯛꯀꯤ ꯃꯇꯤꯛ ꯄꯩꯁꯥ ꯄꯥꯏꯕ ꯍꯥꯏꯗꯤ ꯀꯔꯣꯔꯒꯤꯄꯨ